ꯑ
ꯇꯥꯕ꯭ꯔꯥ
ꯎꯝ ꯇꯥꯔꯦ ꯇꯥꯔꯦ ꯍꯧꯅꯕꯨ ꯇꯥꯏꯅꯦ ꯉꯁꯤꯗꯤ ꯈꯔ
ꯀꯩ
ꯍꯧꯅ ꯇꯥꯏꯕ ꯍꯧꯅ ꯅꯀꯣꯜꯗꯣ
ꯑꯣ ꯑꯩ ꯍꯧ ꯉꯥꯡꯄꯩ ꯑꯣꯢꯔꯝꯅꯤꯍꯦ
ꯑꯣ ꯑꯣꯏꯔꯝꯒꯅꯤ
ꯈꯪꯒꯦꯗ ꯑꯗꯨꯗꯤ ꯆꯥꯛ ꯄꯤꯈ꯭ꯔꯕꯣ
ꯄꯤꯗꯔꯤꯌꯦ ꯆꯥꯛꯔꯥꯎ ꯌꯦꯦ ꯊꯨꯔꯒ ꯆꯥꯛꯀꯤ ꯑꯣꯢꯔꯝꯗ꯭ꯔꯦ ꯍꯥ ꯄꯔꯦꯁ ꯑꯩꯈꯣꯏ ꯅꯣꯏ ꯑꯗꯨꯝ ꯆꯥꯔꯣꯅꯦ ꯅꯣꯏ ꯑꯗꯨꯝ ꯆꯥꯔꯣꯗꯥ
ꯍ
ꯆꯥꯛ ꯄꯤꯗ꯭ꯔꯤꯌꯦ ꯚ꯭ꯔꯦꯁꯃꯦꯟꯗꯤ ꯄꯤꯈ꯭ꯔꯦ
ꯔꯤꯐ꯭ꯔꯦꯁꯃꯦꯟ ꯄꯤꯔꯝꯒꯦ ꯍꯥꯏꯔꯣ
ꯑꯣ ꯍꯣꯏ ꯍꯣꯏ ꯈꯣꯏꯔꯤ ꯑꯩ ꯌꯥꯎꯗꯣꯏꯅꯤ ꯇꯜꯂꯒ ꯂꯧꯕꯗ
ꯂꯧꯗ꯭ꯔꯕꯣ
ꯂꯧꯗ꯭ꯔꯦ ꯍ ꯑꯉꯥꯡ ꯂꯥꯛꯑꯝꯃꯦꯆꯦ ꯔꯤꯐ꯭ꯔꯦꯁꯃꯦꯟ ꯂꯧ ꯂꯥꯛꯑꯣꯅꯦ ꯑꯩꯅ ꯅꯣꯢ ꯑꯗꯨꯝ ꯆꯔꯣ ꯍꯥꯏꯈꯔꯝꯅꯦ
ꯎꯝ ꯌꯥꯢꯗ ꯢꯌꯥ ꯌꯥꯢ
ꯎꯝ
ꯌꯥꯏ ꯌꯥꯏ ꯍꯥꯏꯕ ꯆꯥꯔꯁꯨ ꯌꯥꯏ ꯆꯥꯗ꯭ꯔꯁꯨ ꯌꯥꯏ ꯍꯥꯏꯕ
ꯑꯩꯁꯨ ꯀꯌꯥ ꯆꯥꯅꯤꯡꯗꯕ
ꯎꯝ
ꯂꯣꯏꯔꯦ ꯂꯣꯛꯅ ꯤꯟꯁꯨ ꯉꯁꯤ ꯂꯥꯛꯅꯤ ꯍꯥꯏꯕꯅꯤ ꯂꯥꯛꯄ ꯂꯥꯛꯇꯣꯏꯔꯥ ꯂꯥꯛꯄ ꯂꯥꯛꯑꯣꯏꯗ꯭ꯔꯥ ꯈꯪꯗꯦꯅꯦ
ꯎꯝ ꯍꯧꯖꯤꯛꯀꯥꯟꯗꯤ ꯃꯤ ꯌꯥꯝ ꯅꯥꯟꯅꯩ ꯍꯥꯏꯕ
ꯀꯔꯥ ꯀꯥꯗ ꯍ ꯌꯥ
ꯑꯩꯈꯣꯏ ꯇꯣꯡꯝꯁꯨ ꯈꯔ ꯈꯔ ꯅꯥꯏ ꯌꯥꯝ ꯋꯥꯟꯕꯨꯗꯤ ꯅꯥꯗꯦ ꯑꯩꯈꯣꯏ ꯃꯥꯁꯨ ꯅꯥꯗꯅ ꯍꯥꯟꯗꯒꯤ ꯀꯩꯅꯣꯕꯨꯗꯤ ꯕꯥ ꯌꯥꯝ ꯇꯨꯔ ꯅꯥꯕꯗꯤ ꯅꯠꯇꯕ
ꯍ
ꯂꯣꯛ ꯇꯧꯕ ꯏꯁꯥ ꯁꯣꯟꯊꯔꯒ ꯊꯕꯛ ꯈꯔ ꯈꯔ ꯌꯨꯝ ꯇꯧꯕ ꯋꯥꯗꯤ ꯋꯥꯕꯗꯣ
ꯎꯝ ꯎꯝꯒ ꯆꯥꯕ꯭ꯔꯅꯦ
ꯍꯃꯥꯏ ꯆꯥꯗ ꯆꯥꯗ ꯒꯨꯂꯤꯁꯦ ꯑꯩꯈꯣꯏꯅ ꯗꯣꯟ ꯁꯨꯗꯕꯤ ꯁꯨꯗꯕꯤ ꯇꯥꯕꯗ ꯌꯥꯝ ꯐꯠꯇꯕꯅꯦꯕ
ꯎꯝ ꯐꯠꯇꯦꯌꯦ ꯁꯨꯒꯗꯝꯕꯅꯦ
ꯎꯝ ꯑꯗꯨꯗꯣ ꯑꯩꯅ ꯀꯟꯗꯅ ꯌꯥꯝ ꯀꯟ ꯉꯕꯁꯨ ꯅꯠꯇꯦꯅ
ꯎ
ꯍꯜꯂꯣ ꯉꯔꯁꯤꯌꯦ
ꯍꯥꯎ ꯍꯥꯎ ꯑꯍꯥꯎ
ꯑ ꯑꯩ ꯇꯨꯃꯤꯟ ꯂꯩꯕꯗꯣ ꯇꯥꯗ꯭ꯔꯕ ꯈꯜꯂꯨꯔꯦ ꯑꯣ ꯑꯩꯒꯤꯗꯣ ꯇꯥꯛꯁ ꯑꯅꯧꯕ ꯂꯥꯛꯑꯦ ꯀꯩꯅꯣ ꯇꯧꯕꯤ ꯃꯅꯤꯄꯨꯔꯤꯗ ꯃꯣꯏꯅ ꯏꯔꯛꯑꯦꯗꯅ ꯑꯗꯨ ꯑꯗꯨꯒ ꯄꯥꯕꯤ ꯑꯗꯣ ꯃꯣꯏ ꯏꯔꯤꯗꯣ
ꯑꯗꯨꯗ
ꯑ ꯃꯃꯥꯡꯒꯤ ꯍꯣꯏ ꯃꯃꯥꯡꯒꯤ ꯑꯗꯨꯒꯨꯝꯕꯗꯤ ꯑꯣꯏꯔ ꯈꯔꯗꯤ ꯈꯦꯠꯅꯔꯦ ꯃꯃꯥꯡꯒꯤ ꯑꯗꯨꯅ ꯑꯃꯨꯛ ꯄꯤꯛꯆꯔꯗꯒꯤ ꯑꯩꯅ ꯄꯤꯛꯆꯔ ꯌꯦꯡꯉ ꯍꯥꯏꯕꯅꯤꯗꯅ
ꯎꯝ
ꯍꯟꯗꯛꯀꯤꯁꯤꯅ ꯃꯣꯏꯅ ꯃꯅꯤꯄꯨꯔꯤꯗ ꯋꯥꯍꯩꯗꯨꯣ ꯏꯔꯛꯑꯒ ꯋꯥꯍꯩꯗꯨꯣ ꯆꯞ ꯆꯥꯅ ꯄꯥꯔꯛꯑꯣ ꯁꯤꯅꯤ ꯃꯣꯏ ꯍꯥꯏꯁꯦ ꯑꯗꯨ ꯑꯩꯅ ꯃꯊꯥ ꯁꯔꯤꯁꯦ ꯃꯣꯏ ꯃꯣꯏꯅ ꯏꯌꯨ ꯍꯥꯏꯗꯣ ꯂꯥꯟ ꯌꯥꯎꯋꯦꯕ ꯀꯃꯥꯏꯅ ꯄꯥꯗꯣꯏꯅꯣ ꯁꯤꯅꯦ ꯂꯥꯟꯅꯗꯣ ꯍꯥꯏꯗꯤ ꯃꯣꯏꯒꯤꯗꯣ ꯁꯨꯝ ꯑꯩꯅ ꯈꯟꯕꯗ ꯇꯥꯏꯞ ꯇꯧꯕ ꯃꯥꯟꯗꯦꯕ ꯀꯩꯅꯣꯒꯨꯝꯕꯗ ꯏꯪꯂꯤꯁꯇ ꯏꯔ ꯃꯅꯤꯄꯨꯔꯤꯗ ꯍꯟꯗꯣꯛꯍꯟꯕ ꯑꯗꯨꯒꯨꯝꯕꯔ ꯈꯪꯗꯦꯕ ꯍꯥꯏꯗꯤ ꯌꯥꯡꯒꯁꯦ ꯀꯩꯅꯣ ꯑꯦ ꯅꯠꯇꯦ ꯏꯒꯁꯦ ꯌꯥꯡ ꯏꯕꯤ ꯍꯣꯏ ꯈꯣꯟꯊꯣꯛꯇꯕꯨꯗꯤ ꯍꯥꯏꯐꯦꯠ ꯏꯒꯤ ꯈꯣꯟꯗꯣꯛ ꯆꯠꯂꯁꯨ ꯑꯗꯥ ꯏꯕꯗꯣ ꯑꯗꯒꯤꯗꯤ ꯑꯇꯞ ꯍꯥꯞꯄꯣꯏꯗꯕ ꯃꯐꯝꯗꯒꯤ ꯍꯥꯞꯆꯟꯕꯒꯨꯝꯕ ꯑꯗꯨꯃꯥꯏ ꯇꯧꯋꯦꯕ ꯑꯗꯩꯗꯤ ꯂꯣꯟꯁꯨꯝ ꯏꯒꯗꯕꯅ ꯃꯄꯨꯝ ꯃꯌꯦꯛ ꯏꯕꯒꯨꯝꯕ
ꯅ ꯑꯩꯁꯦ ꯍꯟꯇꯣꯛꯄ ꯑꯩꯁꯦ ꯆꯤꯟꯅ ꯍꯟꯇꯣꯛꯇꯣꯏꯔꯦ ꯅꯠꯇ꯭ꯔꯒꯅ
ꯆ ꯋꯥ ꯅꯅꯦ ꯃꯣꯏ ꯅꯅꯦ ꯏꯔꯒ ꯊꯥꯔꯛꯇꯣꯏꯅꯦꯕ ꯃꯅꯤꯄꯨꯔꯤ ꯃꯩꯇꯩ ꯃꯌꯦꯛꯁꯦ
ꯑꯥ
ꯃꯩꯇꯩ ꯃꯌꯦꯛꯁꯤꯗ ꯏꯔꯒ ꯃꯌꯦꯛꯁꯦ ꯏꯔꯒ ꯃꯣꯏꯅ ꯄꯤꯔꯛꯀꯗꯣꯏꯅꯦꯕ ꯑꯗꯨꯒ ꯑꯩꯅ ꯃ ꯃꯌꯦꯛꯁꯦ ꯌꯦꯡꯉꯒ ꯔꯦꯀꯣꯔꯠ ꯇꯧꯔꯒ ꯄꯥꯗꯣꯏꯕ ꯑꯗꯨꯒ ꯊꯥꯗꯣꯏꯕ
ꯎꯝ ꯑꯣ ꯑꯣ
ꯒ꯭ꯌꯥꯟ ꯇꯥꯗꯕ꯭ꯔꯥ
ꯇꯥꯏꯌꯦ ꯇꯥꯏꯌꯦ ꯑꯩꯅ ꯈꯜꯂꯤꯅꯅꯦ ꯀꯩꯅꯣꯗ ꯑꯣꯏꯅ ꯏꯗꯣꯏꯔꯁꯤꯅꯦꯗꯤ ꯏꯕꯤꯅ ꯇꯧꯗꯣꯏꯔꯥ ꯈꯜꯕ
ꯑꯄꯥꯕꯤ ꯃꯣꯏꯅ ꯃꯅꯤꯄꯨꯔꯤꯗ ꯏꯔꯛꯄꯗ ꯑꯩꯅ ꯄꯥꯗꯣꯏꯕ
ꯎꯝ
ꯑꯗꯨꯗꯤ ꯅꯣꯏꯗꯤ ꯆꯥꯛꯇꯤ ꯀꯔꯝ ꯀꯥꯟ ꯄꯤꯔꯛꯇꯣꯏꯕ
ꯈꯪꯗꯤ ꯕꯦꯜ ꯇꯥꯗ꯭ꯔꯤꯌꯦ꯫
ꯎꯝ ꯉꯁꯤꯗꯤ ꯅꯣꯡꯃꯥꯏꯖꯤꯡꯅ ꯎꯇꯤ ꯊꯣꯡꯗꯣꯏꯅꯤ ꯂꯣꯛ ꯊꯨꯡ ꯍꯦꯟꯖꯟꯗꯅ
ꯎꯝ ꯀꯪꯗꯤ꯫
ꯈꯪꯃꯦ ꯑꯗꯨꯒ ꯀꯩꯅꯣ ꯆꯥꯔ ꯆꯥꯔꯣ
ꯍꯣꯏ ꯌꯦꯡꯉ ꯆꯥꯔꯦ꯫
ꯎꯝ
ꯑꯩꯈꯣꯏꯁꯨ ꯉꯍꯥꯟꯗꯒꯤ ꯏꯟꯖꯥꯡꯒ ꯏꯆꯥꯄꯣꯠꯄꯨꯗꯤ ꯈꯔ ꯑꯗꯨꯝ ꯆꯥꯕ ꯍꯤꯟꯖꯥꯡꯒ ꯐꯖꯅ ꯊꯣꯡꯉ ꯃꯑꯣꯡ ꯇꯥꯅ ꯆꯥꯔꯛꯇ꯭ꯁꯦ ꯀꯨꯏꯔꯦ꯫ ꯑꯈꯣꯏ ꯄꯥꯕꯨꯡꯁꯨ ꯂꯩꯇꯕꯒꯤ꯫
ꯀꯩꯗꯧꯔꯦ ꯅꯣꯏ ꯗꯤꯜꯁꯤꯡꯒꯤꯔ
ꯌꯦꯡꯗꯤꯗ꯫ ꯅꯨꯡꯁꯤꯗꯣꯏꯗꯝ ꯃꯦꯁꯦꯁ ꯊꯥꯔꯝꯃꯤꯅꯦ ꯑꯩ
ꯎꯝ ꯑꯩ ꯅꯍꯥꯟ ꯒ꯭ꯔꯨꯞꯇ ꯑꯃ
ꯑꯩ ꯅꯍꯥꯟ ꯒ꯭ꯔꯨꯞꯇ ꯑꯃ ꯊꯥꯒꯤꯅꯦ ꯔꯤꯜꯁꯇ ꯊꯦꯡꯅꯕꯒꯤ ꯂꯨꯄꯥ ꯑꯃꯅ ꯀꯥꯪꯡꯒꯤꯕꯨꯣꯛꯛꯇ ꯏꯟꯁꯥꯅꯦꯅ ꯍꯥꯏ ꯍꯥꯑꯣꯕꯗꯣ
ꯍꯣꯏ ꯍꯣꯏ ꯍꯣꯏ ꯑꯗꯨ ꯅꯪ ꯏꯚꯌꯨꯁꯗꯤ ꯊꯦꯡꯉꯝꯗ꯭ꯔꯦ ꯎꯔꯦ ꯊꯦꯡꯅꯩ ꯍꯥꯏꯔꯝꯦ꯫
ꯎꯝ
ꯌꯥꯝ ꯅꯩꯍꯧꯗꯥꯏꯅꯦ꯫
ꯀꯣꯏ ꯆꯠꯅꯤꯡꯉꯁꯨ ꯌꯥꯔꯅꯤ ꯅꯪ
ꯆꯠꯅꯤꯡꯗꯦꯗ ꯑꯩꯅꯕꯨ ꯑꯩꯅꯕꯨ ꯀꯣꯏ ꯆꯠꯅꯤꯡꯉꯦ ꯍꯥꯏꯕ꯭ꯔꯣ?
ꯌꯨꯝꯗꯒꯤꯩ ꯃꯄꯥꯟ ꯊꯣꯛꯄ ꯌꯥꯝ ꯇꯜꯂꯦ ꯍꯥꯏꯕ ꯌꯨꯝꯗ ꯂꯩꯕꯗꯨ ꯊ ꯊꯣꯛꯅꯤꯡꯗꯗꯅ ꯑꯩꯈꯣꯏ ꯕꯥꯁꯤꯅ ꯄꯨꯗꯣꯏꯌꯦ ꯑꯩꯅ
ꯎꯝ ꯎꯝ ꯎꯝ ꯉꯔꯥꯡ ꯅꯍꯥꯟ ꯄꯩꯁꯥ ꯄ꯭ꯔꯣꯁꯦꯁ ꯇꯧꯔꯛꯄ꯭ꯔꯣ?
ꯑ ꯑꯃ ꯇꯧꯔꯑꯦ ꯑꯃ ꯇꯧꯔꯨꯕꯗꯨꯒꯤ꯫ ꯀꯌꯥ ꯐꯪꯒꯦ ꯅꯪꯒꯤ ꯑꯗꯨꯒꯤ
ꯑꯩꯗꯤ ꯄꯨꯂꯞꯅ ꯂꯨꯄꯥ ꯂꯤꯁꯤꯡ ꯃꯔꯤ ꯁꯨꯗꯣꯔꯦ꯫
ꯅꯣꯏ ꯄꯨꯂꯞ ꯂꯨꯄꯥ ꯃꯔꯤ ꯂꯤꯁꯤꯡ ꯃꯔꯤ ꯁꯨꯗꯣꯔꯦꯗꯤ ꯀꯅꯥ ꯀꯅꯥꯗꯒꯤꯩ ꯇꯧꯗꯣꯏꯔ ꯔꯣꯁꯤꯕꯥ ꯇꯧꯔꯛꯄ꯭ꯔꯣ
ꯁꯤꯚꯦꯜ ꯆꯤꯖꯦ ꯍꯣꯏ ꯉꯥꯏꯍꯥꯛꯇ ꯑꯃ ꯇꯧꯔꯛꯑꯕ ꯇꯧꯔꯛꯇꯦꯗ ꯀꯝꯇ ꯑꯩꯅ ꯍꯥꯏꯗꯤ ꯃꯃꯥꯡꯒꯤꯗꯨꯒ ꯄꯥꯔꯒꯅꯤ꯫ ꯊꯥꯏꯅꯒꯤꯗꯨꯒ ꯄꯥꯒꯅꯤ꯫
ꯑꯣ ꯑꯩꯅ ꯍꯥꯏꯅꯦ ꯍꯟꯗꯛꯀꯤ ꯂꯤꯁꯤꯡ ꯃꯔꯤ
ꯅꯠꯇꯦ ꯅꯠꯇꯦ ꯅꯠꯇꯦ ꯇꯔꯛꯇꯦꯗ ꯐꯣꯟ ꯑꯩꯗꯤ ꯁꯪꯅꯗꯕꯗꯣ ꯁꯨꯝ ꯑꯗꯒꯤ ꯃꯣꯏꯅ ꯇꯧꯔꯛꯀꯦ ꯍꯥꯏ ꯀꯥꯟꯗ ꯑꯩꯅ ꯌꯥꯗꯕꯒꯨꯝ ꯑꯩꯅ ꯂꯩꯐꯝꯅꯤꯅꯦ ꯌꯥꯝ ꯊꯤ ꯅꯨꯡꯉꯥꯏ ꯍꯧꯖꯤꯛꯅ ꯃꯈꯥ ꯂꯩꯕ ꯐꯥꯎꯕꯅ ꯑꯩ ꯀꯥꯗꯦ ꯌꯥꯝꯅꯤꯅꯦ ꯌꯥꯝ ꯊꯤ ꯅꯨꯡꯉꯥꯏꯇꯦꯕ
ꯎꯝ
ꯅꯨꯡꯉꯥꯏꯇꯕꯕꯨ ꯀꯩꯅꯣꯅꯦ ꯈꯨꯅꯨꯡꯉꯥꯏꯇꯕ ꯃꯌꯦꯛ ꯁꯦꯡꯅ ꯅꯨꯡꯉꯥꯏꯇꯦ ꯑꯗꯨꯗꯨꯅ
ꯑꯩꯒꯤꯗꯤ ꯂꯤꯁꯤꯡ ꯑꯅꯤꯒ ꯑꯅꯤꯒ ꯁꯤ ꯇꯧꯕꯁꯨ ꯐꯪꯉꯅꯤ ꯂꯤꯁꯤꯡ ꯑꯅꯤꯒ ꯀꯩꯅꯣ ꯐꯪꯗꯣꯏꯝꯅꯤ꯫ ꯆꯅꯤ ꯆꯍꯨꯝ ꯑꯗꯨꯏ ꯐꯪꯗꯣꯏꯝꯅꯤ꯫
ꯎꯝ ꯁꯉꯛꯇꯧꯁꯨ ꯈꯔ ꯋꯥꯠꯂꯝꯉꯤꯅꯤꯗ ꯑꯗꯨꯕꯨꯗꯤ꯫
ꯎꯝ ꯋꯥꯠꯇ꯭ꯔꯦ꯫
ꯋꯥꯠꯇ꯭ꯔꯦ ꯑꯣ ꯑꯗꯨ ꯁꯤ ꯁꯃꯤꯠ ꯇꯧꯁꯟꯒ꯭ꯔꯀꯥꯟꯗ ꯇꯥꯛꯁ ꯑꯃꯨꯛ ꯂꯥꯛꯆꯔꯅꯤꯌꯦ ꯑꯗꯨꯗꯨꯒ ꯑꯃꯨꯛ ꯇꯧꯔꯖꯤ ꯑꯗꯒꯤꯗꯤ ꯑꯩꯅ ꯑꯈꯣꯏ ꯃꯥꯒꯤꯗꯩꯖꯨ ꯇꯧꯍꯜꯂꯛꯀꯦ ꯃꯣꯏꯅꯅꯦ ꯑ ꯉꯍꯥꯟ ꯁꯤꯒꯤ ꯀꯣꯜ ꯇꯧꯅꯕ ꯀꯥꯟꯗꯗꯤ ꯍꯥꯏꯗꯦꯗꯅ ꯑꯗꯣ ꯑꯩꯈꯣꯏ ꯃ ꯑꯝ ꯇꯥꯛꯁ ꯑꯅꯧꯕ ꯂꯥꯛꯄꯗꯗꯤ ꯁꯨꯃꯥꯏꯅꯒ ꯍꯥꯏꯕ ꯃꯤ ꯑꯇꯣꯞꯄꯗ ꯐꯣꯟ ꯄꯥꯏꯔꯒ ꯍꯥꯏꯍꯜꯂꯛꯇꯕꯩ ꯃꯑꯣꯡꯗꯣ ꯍꯥꯏꯍꯜꯂꯛꯀꯅꯨꯒ ꯍꯥꯏꯕꯩ ꯃꯑꯣꯡꯗ ꯑꯗꯨꯃ ꯑꯗꯨꯃꯥꯏꯅꯒ ꯍꯥꯏꯔꯛꯑꯦꯗꯣ ꯑꯩꯈꯣꯏ ꯃꯥꯒ ꯁꯥꯟꯅꯧ
ꯍꯣꯏ ꯍꯣꯏ
ꯎꯝ ꯑꯈꯣꯏ ꯃꯥꯏ ꯐꯣꯟꯖꯨ ꯈꯔꯕꯨꯗꯤ ꯅꯨꯡꯗꯤ ꯅꯨꯡꯉꯥꯏꯇꯦ
ꯑꯩꯅ ꯑꯩꯈꯣꯏ ꯏꯅꯝꯃꯩꯁꯨ ꯑꯩꯈꯣꯏꯗꯥꯏꯁꯨ ꯍꯥꯞꯄꯝꯕꯅꯦ ꯑꯝꯇ ꯂꯥꯛꯇꯦ ꯃꯣꯏꯒꯤꯗꯤ ꯀꯃꯥꯏ
ꯑꯗꯣ ꯎꯝ ꯍꯥꯞꯄꯝꯕ ꯍꯥꯏꯖꯦ ꯍꯥꯞꯄꯒ ꯅꯪꯅ ꯑꯃꯨꯛ ꯑ ꯀꯩꯅꯣ ꯇꯧꯗꯣꯏꯝꯅꯦ ꯅꯪꯅ ꯀꯣꯜ ꯇꯧꯔꯒ ꯍꯥꯏꯗꯤ ꯌꯥꯔꯦ ꯍꯥꯏꯕꯗꯣ ꯈꯪꯉ ꯃꯇꯨꯡꯗ ꯂꯥꯛꯀꯗꯕ ꯑꯣꯏꯔꯝꯒꯅꯦꯕ ꯑꯩꯈꯣꯏ ꯃꯥꯏꯖꯨ ꯑꯩꯅ ꯑꯃꯨꯛ ꯀꯣꯜ ꯇꯧꯔꯒ ꯃꯇꯨꯡꯗ ꯄꯩꯁꯥꯒ ꯆꯪꯉꯛꯑ ꯃꯇꯨꯡꯗꯅꯦꯕ ꯂꯥꯛꯏꯖꯦ
ꯑꯩꯅ ꯃꯣꯏꯗꯤ ꯐꯣꯟꯗꯤ ꯁ
ꯖꯤ ꯄꯦ ꯀꯩꯀꯥꯁꯨ ꯄꯥꯏꯗ꯭ꯔꯦ ꯒ꯭ꯌꯥꯟꯃꯦꯟ ꯇꯥꯗ꯭ꯔꯦ ꯃꯥꯏꯗꯤ
ꯅꯣꯏ ꯃꯥꯒꯤꯔꯣ
ꯅꯠꯇꯦ ꯗꯤꯟꯒꯤꯑꯕ ꯑꯗꯩꯗꯤ
ꯑ ꯃꯥꯏꯗꯤ ꯈꯪꯗ꯭ꯔꯦ
ꯎꯝ ꯃꯥ ꯖꯤ ꯄꯦ ꯄꯥꯏꯔꯗꯤ ꯐꯗꯧꯕ
ꯃꯄꯨꯡ ꯐꯥꯅ ꯑꯃꯨꯛꯐꯨꯛ ꯇꯧꯕ ꯌꯥꯎꯗꯦ ꯅꯪ ꯌꯥꯎꯕ꯭ꯔꯥ
ꯑꯩꯗꯤ ꯑꯃꯨꯛꯇ ꯇꯧꯗꯦ ꯃꯥꯖꯨ ꯐꯪꯗꯃꯤꯅ ꯀꯩꯗꯧꯅꯗꯣꯏꯅꯣꯅ ꯇꯧ ꯃꯥ ꯇꯧꯅꯤꯡꯉꯝꯃꯣꯏꯅ
ꯇꯧꯕꯨꯗꯤ ꯇꯧꯋꯦ ꯃꯥꯥꯏ ꯅꯦꯠ ꯅꯦꯠꯇꯣ ꯅꯨꯡꯉꯥꯏꯇꯗꯅ ꯇꯧ ꯐꯖꯅ ꯇꯧꯗ꯭ꯔꯦꯕ
ꯎꯝ
ꯐꯪꯖꯔꯗꯤ ꯐꯥꯗꯧꯅꯦ ꯃꯥꯖꯨ ꯐ꯭ꯔꯤꯗ ꯐꯪꯕ ꯄꯩꯁꯥꯅꯤꯅ ꯍꯥꯏꯗꯤ ꯑꯗꯨꯝ ꯄꯥꯔꯠ ꯇꯥꯏꯝꯒꯨꯝꯕꯅꯤꯗꯅ
ꯍꯣꯏ ꯍꯣꯏ ꯄꯥꯔꯠ ꯇꯥꯏꯝ ꯖꯣꯕ ꯍꯥꯏꯇꯥꯔꯦꯅꯦ
ꯎꯝ
ꯑꯝ ꯅꯨꯄꯥ ꯑꯃ ꯃꯦꯁꯦꯁ ꯊꯥꯔꯛꯑꯝꯃꯦ ꯑꯩꯉꯣꯟꯗ ꯃꯣꯏꯒꯤ ꯑꯗꯨꯒꯤ ꯑꯣꯏꯔ ꯃꯥꯜꯂꯦ ꯇꯥꯛꯁ ꯂꯣꯏꯒ꯭ꯔꯕꯣ ꯈꯣꯠꯒ꯭ꯔꯕꯣꯅ ꯑꯩꯅ ꯀꯅꯥ ꯑꯣꯏ ꯗꯨꯅꯣ ꯅꯝꯕꯔꯁꯦꯞ ꯂꯩꯔꯝꯗꯦꯅ ꯍꯥꯏꯕ ꯑꯗꯤ ꯀꯩꯅꯣꯒꯤ ꯑ ꯀꯔꯤ ꯑ ꯑꯗꯨꯒꯗꯤ ꯑꯝꯇ ꯈꯨꯨꯝꯗꯕꯤꯗ ꯀꯩꯅꯣꯒꯤꯅ ꯍꯪꯉꯛꯑꯝꯕꯅꯦ ꯎꯝ ꯀꯩ ꯀꯩ ꯀꯩꯅꯣ ꯃꯥ ꯍꯥꯏꯔꯝꯕꯗꯨꯕꯨ ꯑꯥ ꯇꯥꯛꯁ ꯑꯃ ꯇꯔꯥꯟꯁꯀꯔꯤꯞ ꯁꯟꯒꯤ ꯍꯥꯏꯕ꯭ꯔꯥ ꯇ꯭ꯔꯥꯟꯁꯀ꯭ꯔꯤꯞꯁꯟꯒꯤꯗꯣ ꯇꯧꯍꯧꯗ꯭ꯔꯕꯣ ꯀꯥꯏꯅ ꯍꯥꯏ ꯍꯥꯏ ꯍꯥꯔꯛꯑꯝꯒꯨꯝ ꯇꯧꯕꯅꯦ ꯇꯧꯒꯤꯗ꯭ꯔ ꯃꯥꯜꯂꯦꯅ ꯑꯩ ꯄꯨꯔꯥ ꯆꯍꯤ ꯑꯃ ꯀꯛꯎꯔꯦꯗꯅ ꯃꯔꯛꯇ ꯈꯔ ꯂꯩꯔꯝ ꯂꯩꯔꯝꯗꯧ ꯃꯥꯜꯂꯦꯕ
ꯎꯝ
ꯑꯩꯅ ꯆꯍꯤ ꯑꯃ ꯄꯨꯔꯥ ꯀꯛꯎꯕꯗꯣ ꯑꯗꯨꯗꯨꯗ ꯑꯩ ꯀꯛꯑꯝꯗ꯭ꯔꯖꯨ ꯐꯗꯕꯅꯦ ꯑ ꯃꯣꯏꯅ ꯑꯃꯨꯛ ꯀꯣꯟꯅ ꯃꯦꯁꯦꯁ ꯊꯔꯛꯄ ꯕꯗꯒꯤꯅꯦꯕ ꯑꯩꯅ ꯀꯩꯅꯣ ꯇꯧꯏꯗꯣ
ꯎꯝ
ꯃꯔꯛꯇ ꯈꯔꯗꯤ ꯂꯩꯈꯤꯕꯖꯥꯠꯅꯤ
ꯍꯧꯖꯤꯛ ꯁꯨ ꯃꯦꯁꯦꯁ ꯅꯉꯣꯟꯗ ꯊꯥꯔꯛꯄ꯭ꯔꯣ ꯋꯥꯆꯞꯇ ꯊꯥꯔꯛꯄ꯭ꯔꯥ ꯅꯠꯇ꯭ꯔꯒ ꯗꯥꯏꯔꯦꯛ ꯑꯗꯨꯝ ꯂꯥꯛꯄꯩꯔꯣ
ꯋꯥꯆꯞꯇ ꯊꯥꯔꯛꯄ ꯑꯩꯅ ꯍꯥꯏꯔꯛꯏ ꯃꯦꯁꯦꯁꯇꯨꯗꯤ ꯑꯗꯣ ꯍꯧꯖꯤꯛ ꯇꯥꯛꯁ ꯂꯥꯛꯑꯦ ꯍꯥꯏꯁꯤꯗꯤ ꯀꯩꯅꯣꯗꯅꯤꯗ
ꯌꯥꯌꯥꯗ ꯂꯥꯛꯏ ꯅꯠꯇ꯭ꯔꯣ ꯑꯗꯣ ꯑꯩꯅ ꯍꯥꯏꯗꯤꯅꯦ ꯋꯥꯆꯞꯇ ꯍꯥꯟꯅ ꯃꯦꯁꯦꯁ ꯅꯪꯒꯤ ꯀꯩꯅꯣ ꯇꯧꯔꯒ ꯑꯃ ꯂꯥꯛꯑꯦ ꯈꯣꯠꯂꯦꯅ ꯍꯥꯟꯅ ꯋꯥꯆꯞꯇ ꯊꯥꯔꯛꯏꯗꯅ
ꯑ ꯑꯗꯨ ꯊꯥꯔꯛꯄꯗꯨꯅꯅꯦ ꯀꯩꯅꯣ ꯑꯣꯏꯅ ꯃꯣꯏꯒꯤ ꯄꯨꯔꯥ ꯑꯦꯞꯀꯤ ꯕꯤꯖꯤꯅꯦꯁ ꯑꯦꯀꯥꯎꯟ ꯑꯗꯨꯃꯥꯏꯅ ꯇꯧꯕ ꯑꯣꯏꯅ ꯑꯗꯨꯒ ꯉꯍꯥꯟ ꯊꯥꯔꯛꯑꯝꯃꯤꯁꯤꯅ ꯃꯤ ꯑꯣꯏꯅ ꯄꯔꯁꯅꯦꯜꯂꯤ ꯑꯣꯏꯅ
ꯑꯣ ꯖꯣꯁꯤꯂꯥꯏ ꯃꯆꯦ ꯄꯩꯁꯥ ꯐꯪꯉꯤꯅꯦꯅ ꯀꯩꯅꯣꯗ ꯊꯥꯒꯠꯂꯛꯏꯖꯤꯗꯤ
ꯏꯁꯇꯦ ꯇꯁ
ꯍꯣꯏ
ꯐꯔꯦ ꯐꯔꯦ
ꯀꯩꯅꯣ ꯃꯣꯏꯗꯤ ꯄꯩꯁꯥ ꯌꯥꯝ ꯌꯥꯝ ꯐꯪꯗ꯭ꯔꯤꯁꯦ ꯀꯔꯤꯒꯤꯅꯣ ꯂꯨꯄꯥ ꯀꯨꯟꯊ꯭ꯔꯥ ꯃꯥꯊꯣꯏ ꯈꯛꯀ ꯐꯪꯉꯤꯁꯦ ꯀꯩꯒꯤꯅꯣ
ꯑꯁ ꯍꯥ ꯍꯥ ꯌꯥꯝ ꯅꯨꯡꯉꯥꯏꯇꯤꯌꯦ
ꯑꯍꯥꯟꯕꯩꯗꯣ ꯍꯥꯏꯗꯤ ꯄꯨꯂꯞꯀꯤꯕꯨꯗꯤ ꯂꯨꯄꯥ ꯐꯅꯌꯥꯝ ꯑꯗꯨꯝ ꯐꯪꯉꯦꯕ ꯑꯍꯥꯟꯕ ꯐꯪꯕꯩꯔꯥ ꯑꯍꯥꯟꯕ ꯐꯪꯕꯩꯗꯤ ꯑꯣꯏꯔꯝꯃꯣꯏ ꯑꯍꯥꯟꯕꯩꯗꯤ ꯑꯅꯤꯈꯛ ꯑꯣꯏꯔꯝꯒꯅꯤ ꯂꯨꯄꯥ ꯑꯅꯤꯈꯛ ꯑꯗꯣ ꯃꯥꯏ ꯐꯪꯕꯩꯗꯤ ꯌꯥꯎꯁꯤ ꯂꯨꯄꯥ ꯀꯨꯟꯊ꯭ꯔꯥ ꯃꯥꯊꯣꯏ ꯅꯤꯐꯨ ꯃꯥꯄꯟ ꯆꯥꯝꯃꯒ ꯍꯨꯝꯐꯨ ꯍꯨꯝꯗꯣꯏ ꯑꯗꯥꯢꯅ ꯐꯪꯕ ꯌꯥꯎꯋꯦ ꯆꯍꯨꯝꯒ ꯌꯥꯡꯈꯩ ꯅꯤꯄꯥꯟ
ꯄꯨꯜꯂꯞꯅ ꯀꯌꯥ ꯄꯨꯜꯂꯞꯅ ꯀꯌꯥꯝ ꯁꯨꯔꯕ
ꯆꯍꯨꯝꯒ ꯃꯔꯤ
ꯃꯣꯏ ꯆꯤꯆꯦ ꯀꯌꯥꯒꯤ ꯀꯔꯝꯕ ꯆꯤꯆꯦꯅꯣ
ꯃꯣꯏ ꯀꯅꯥꯅꯣ ꯀꯩꯅꯣ ꯔꯣꯁꯤꯇꯥ
ꯎꯝ ꯑꯗꯨꯕꯨꯗꯤ ꯀꯣꯜ ꯃꯁꯤꯡ ꯌꯥꯝꯗ꯭ꯔꯤꯕꯩ ꯑꯣꯢꯔꯝꯒꯅꯤꯗ ꯃꯥ ꯐꯪꯒꯤꯕ ꯀꯨꯏꯗ꯭ꯔꯤꯕꯅꯤ
ꯎꯝ
ꯔꯣꯁꯤꯕꯤꯂꯥꯗꯣ ꯍꯣꯁꯄꯤꯇꯥꯜꯗ ꯆꯠꯄ ꯃꯥꯜꯂꯦ ꯑꯩꯉꯣꯟꯗ ꯉꯁꯥꯏ ꯄꯨꯡ ꯇꯔꯨꯛ ꯈꯔ ꯍꯦꯜꯂꯛꯄ ꯑꯗꯨꯋꯥꯏꯗꯔ ꯄꯩꯁꯥ ꯍꯪꯉꯛꯑꯃꯅꯦ ꯑꯩꯁꯨ ꯄꯩꯁꯥꯗꯣ ꯂꯩꯇꯕ
ꯑꯣ ꯑꯩꯉꯣꯟꯗꯁꯨ ꯐꯣꯟ ꯇꯧꯔꯛꯑꯃ ꯃꯥꯜꯂꯦ ꯑꯩ ꯇꯥꯍꯧꯗ꯭ꯔꯦ
ꯎꯝ ꯂꯤꯁꯤꯡ ꯑꯃ ꯆꯥꯝꯃꯉꯥꯃꯨꯛ ꯍꯥꯏꯌꯦ ꯑꯩꯈꯣꯏꯁꯨ ꯍꯟꯗꯛꯇꯣ ꯄꯩꯁꯥ ꯊꯤ ꯂꯩꯇꯦꯕ ꯑꯩꯈꯣꯏ ꯏꯃꯨꯡꯖꯨ ꯑꯗꯨꯗꯨꯅꯥ
ꯀꯅꯥꯏ ꯍꯣꯁꯄꯤꯇꯥꯜ ꯆꯠꯄꯒꯤ
ꯈꯪꯗꯦ ꯐꯖꯟꯅꯗꯤ ꯍꯥꯏꯔꯛꯇꯦ ꯑꯩꯁꯨ ꯏꯁꯇꯦꯇꯁꯇ ꯎꯕꯅꯦꯕ
ꯎꯝ
ꯆꯨꯝꯅꯩꯗ ꯑꯃꯨꯛ ꯇꯧꯔꯛꯀꯦ
ꯇꯧꯔꯣꯛꯑꯣ ꯇꯧꯔꯣꯛꯑꯣ ꯅꯣꯏ ꯃꯃꯤ ꯂꯩꯔꯤ ꯅꯣꯏ ꯃꯃꯤꯗꯩ ꯅꯪ ꯑꯗꯨꯝ ꯇꯧꯔꯛꯎꯗꯅ
ꯑ ꯃꯣꯏꯅ ꯚꯣꯏꯁ ꯑꯗꯨ ꯑꯗꯥ ꯍꯥꯏꯕꯗꯨꯗ ꯑꯩꯖꯨ ꯇꯜꯂꯤꯕ
ꯧꯁꯗꯗ ꯍꯥꯏ ꯃꯣꯏ ꯌꯥꯕꯅꯦꯍꯦ ꯔꯣꯁꯤꯕꯂꯥꯒꯤ ꯀꯩꯅꯣꯒꯤ ꯐꯣꯟꯗꯣ
ꯎꯝ
ꯃꯣꯏ ꯃꯣꯏ ꯆꯦꯒꯤ ꯐꯣꯟꯗꯒꯤ ꯃꯣꯏꯒꯤ ꯑꯉꯥꯡꯒꯤ ꯐꯣꯟꯒꯗꯣ ꯃꯥ ꯑꯗꯨꯝ ꯇꯧꯔꯒꯅꯤ ꯇꯧꯔꯛꯏꯗꯣ
ꯎꯝ ꯍꯣꯏ ꯍꯣꯏ ꯇꯧꯔꯛꯑ ꯇꯧꯔꯛꯀꯦ
ꯎꯝ ꯎꯝ ꯊꯝꯃꯦ ꯊꯝꯃꯦ
ꯎꯝ